ꯑꯣ
ꯍꯜꯂꯣ
ꯑꯣ
ꯑꯥ ꯍꯂꯣ
ꯍ
ꯑ ꯆꯥꯕ
ꯆꯥꯔꯦ ꯅꯪꯗꯤ
ꯆꯥꯔꯁꯨ ꯀꯩ ꯃꯊꯦꯜ ꯆꯥꯒꯦ
ꯎꯜꯇꯤ ꯊꯣꯡꯕꯥ ꯉꯁꯤ
ꯋꯥꯎ ꯎꯇꯤ ꯊꯣꯡꯕ ꯍꯥꯎꯕꯅꯤ ꯑꯩꯗꯤ ꯀꯔꯤꯔꯥ ꯆꯥꯅꯥ
ꯎꯝ ꯏꯀꯣ ꯆꯠꯂꯦ
ꯉꯥꯏꯈꯣ ꯉꯥꯏꯈꯣ ꯉꯥꯏꯈꯣ ꯆꯅꯥ ꯆꯥꯏꯌꯦ ꯆꯅꯥ
ꯏꯀꯣ ꯆꯠꯂꯦ ꯍꯥꯏꯔꯒ ꯆꯅꯥ ꯆꯥꯌꯦ ꯍꯥꯏ
ꯀꯣ ꯆꯠꯄꯔꯣ
ꯍꯜꯂꯣ ꯏꯀꯣ ꯆꯠꯄ꯭ꯔꯥ ꯆꯠꯇꯕ꯭ꯔꯥ ꯌꯦꯡꯉꯤꯅꯦ
ꯆꯅꯥ ꯆꯥꯏꯑꯦ ꯂꯩꯁꯥꯕꯤ
ꯅꯪꯒꯤ ꯕꯦꯛꯒ꯭ꯔꯥꯎꯝ ꯃꯈꯣꯟ ꯇꯥꯏ
ꯐꯖꯕꯤ
ꯑꯩ ꯁꯛ ꯈꯪꯕ꯭ꯔꯅꯦ
ꯎꯏꯌꯦ ꯅꯪꯅꯥ ꯀꯔꯤꯒꯤꯅꯣ ꯗꯤꯄꯤꯗꯣ ꯑꯃꯨꯛ ꯑꯃꯨꯛꯀ ꯎꯍꯟꯕ ꯑꯃꯨꯛꯀ ꯂꯣꯠꯄ ꯑꯃꯨꯛꯀ ꯎꯍꯟꯕ ꯇꯧꯋꯤꯗꯣ ꯀꯔꯤꯒꯤꯅꯣ
ꯑꯃꯨꯛ ꯊꯝꯅꯤꯡꯉꯛꯄ ꯑꯃꯨꯛ ꯊꯝꯅꯤꯡꯉꯛꯇꯕ
ꯑꯉꯥꯡꯁꯤꯡꯁꯦ ꯑꯁ ꯆꯩ ꯆꯥꯔꯅꯤ
ꯍꯣꯔꯦꯟ ꯑꯃ ꯑꯃꯨꯛ ꯊꯝꯒꯅꯤ
ꯎꯇꯤ ꯀꯅꯥꯅ ꯊꯣꯡꯕ꯭ꯔꯣ
ꯑꯩꯈꯣꯏ ꯃꯥꯅꯥ ꯊꯣꯡꯉꯦ ꯃꯤ ꯍꯩꯇꯦ ꯎꯇꯤ ꯊꯣꯡꯕ ꯍꯩꯇꯦ ꯃꯤ ꯑꯃꯥꯒꯤ ꯃꯈꯣꯟ ꯇꯥꯏ
ꯑꯁ ꯅꯥꯀꯣꯡ ꯁꯤꯡꯉꯦꯍꯦ ꯅꯪꯁꯦ ꯑꯁ ꯎꯄꯥꯏ ꯂꯩ ꯏꯇꯦ ꯃꯥꯗꯣ ꯑꯦꯛꯖꯥꯝ ꯂꯩꯕꯀꯣ
ꯅꯠꯇꯦ ꯂꯥꯏꯔꯤꯛ ꯄꯥꯕꯗ ꯁꯨꯃꯥꯏꯅ ꯊꯣꯛ ꯈꯣꯟ ꯊꯣꯛꯇ꯭ꯔꯗꯤ ꯄꯥꯕ ꯌꯥꯗꯕ꯭ꯔꯣ
ꯈꯪꯗ꯭ꯔꯦ ꯑꯩꯁꯨ ꯅꯪꯅ ꯍꯥꯏꯌꯨꯅꯦ
ꯑꯩꯗꯤ ꯀꯩꯗꯧꯕꯩ ꯍꯥꯏꯗꯣꯏꯕ ꯅꯪ ꯍꯥꯏꯌꯣ ꯉꯍꯥꯛꯇꯪ ꯎꯝ ꯉꯍꯥꯛꯇꯪ ꯅꯪꯒꯤ ꯀꯩꯅꯣꯗ ꯈꯣꯟ ꯊꯣꯛꯇꯕꯗ ꯄꯥꯎ ꯍꯥꯏꯌꯣ
ꯉꯁꯤꯗꯤ ꯍꯧꯅ ꯆꯥꯔꯝꯃꯅꯤꯅꯦ ꯑꯗꯨꯗꯤꯔ
ꯈꯪꯗꯦꯗ ꯌꯥꯝ ꯍꯥꯎꯕ꯭ꯔꯥ ꯍꯥꯎꯇꯕ꯭ꯔꯥ ꯈꯪꯗꯦ ꯉꯥꯍꯥꯛ ꯂꯩꯔꯒ ꯁꯤꯡꯖꯨ ꯁꯦꯝꯃꯒ ꯇꯥꯔꯅꯤ
ꯑꯁ ꯑꯣ ꯆꯅꯤꯡꯉꯦ
ꯉꯔꯥꯡꯁꯨ ꯇꯟꯒ ꯁꯤꯡꯖꯨꯒ ꯊꯥꯕ
ꯄꯥꯔꯁꯦꯜꯗ ꯊꯥꯔꯛꯑꯣꯅꯦ ꯁꯤꯡꯖꯨꯗꯣ
ꯂꯥꯞꯄꯦ
ꯄꯣꯁ ꯑꯣꯐꯤꯁ ꯃꯪꯗ ꯆꯔꯗꯤ ꯅꯥꯌꯦ ꯍꯥꯏꯌꯦ
ꯎꯝ ꯃꯪꯗ ꯌꯥꯝ ꯊꯥꯔꯛꯀꯦ ꯃꯣꯔꯣꯛ ꯌꯥꯝ ꯁꯥꯍꯜꯂꯒ
ꯎ ꯍꯥꯎꯕꯅꯤ ꯁꯤꯡꯖꯨꯗ ꯀꯔꯤ ꯀꯔꯤ ꯍꯥꯞꯄ꯭ꯔꯣ
ꯌꯥꯝ ꯍꯥꯞꯇꯦ ꯆꯝꯅ ꯁꯦꯝꯃꯅꯤ ꯃꯆꯟꯗꯣ ꯁꯨꯗꯦ
ꯆꯝꯅꯥ
ꯌꯦꯁ ꯆꯝ ꯆꯝꯕ ꯌꯥꯝ ꯍꯥꯞꯇꯦ ꯍꯥꯎꯋꯦ ꯃꯤꯃꯤ ꯍꯥꯞꯄꯦ ꯃꯣꯔꯣꯛ ꯍꯥꯞꯄꯦ ꯉꯥꯔꯤ ꯍꯥꯞꯄꯦ ꯊꯨꯝ ꯍꯥꯞꯄꯦ ꯎꯝ ꯀꯔꯤ ꯃꯃꯤꯡ ꯈꯪꯗꯦ ꯄꯥꯟ ꯇꯕ
ꯄꯥꯟꯒꯒꯤ ꯑ ꯃꯅꯥ ꯅꯠꯇꯕ ꯑꯗꯨ ꯃꯥꯟꯕꯗꯣ ꯁꯥꯕ ꯌꯥꯕꯗꯣ
ꯀꯖꯣ ꯑ ꯑꯗꯨꯗꯤ ꯍꯧꯕꯅꯦ ꯃꯦꯟꯗꯦꯝ ꯃꯅꯥꯗꯣ
ꯃꯅꯥꯅ ꯇꯕ
ꯑ ꯈꯪꯉꯦ ꯈꯪꯉꯦ ꯃꯦꯟꯗꯦꯟꯗꯨꯣ
ꯌꯦꯗ ꯑꯗꯨ ꯑꯗꯨꯒ ꯍꯋꯥꯏ ꯑꯁꯥꯡꯕꯗꯨꯒ ꯃꯤꯃꯤꯒ ꯇꯣꯠꯂꯦ ꯑꯗꯨꯒ ꯇꯟꯒ ꯆꯥꯔꯦ ꯉꯔꯥꯡ ꯇꯟ ꯍꯧꯕꯥꯏꯅ
ꯑꯣ ꯑꯁ ꯅꯪꯗꯤ ꯌꯥꯝ ꯌꯥꯝ ꯌꯥꯝ ꯊꯕꯛ ꯌꯥꯝ ꯐꯩꯗ ꯆꯥꯠ ꯥꯠ ꯌꯥꯝ ꯇꯧꯋꯦꯗ
ꯐꯅꯤꯡꯉ ꯄꯁꯤꯕꯨ
ꯌꯨꯝ ꯄꯥꯟꯕ ꯌꯥꯝ ꯍꯩꯒꯅꯤ ꯀꯣꯟꯅ ꯅꯪꯒꯤ ꯅꯪꯒꯤ ꯅꯨꯄꯥꯅ ꯌꯥꯝ ꯅꯨꯡꯁꯤꯅꯤꯅꯦ ꯀꯣꯟꯗ
ꯍꯧꯖꯤꯛꯁꯨ ꯅꯨꯡꯁꯤꯕꯤꯣꯏ
ꯃꯥ ꯂꯩꯔꯕꯣ
ꯑꯍ ꯍ
ꯍꯥ
ꯁꯥꯏ ꯍꯥꯏ ꯑꯣꯏꯗꯣ
ꯅꯣꯏ ꯁꯥꯏ ꯂꯩꯔꯕꯣ
ꯑ
ꯏꯁ ꯑ ꯀꯥꯏꯅꯦ
ꯃꯥꯅꯤ
ꯀꯩꯒꯤ ꯂꯩꯕ ꯑꯩ ꯂꯩ ꯂꯩꯅꯦ ꯅꯪ ꯅꯕ ꯌꯥꯕ꯭ꯔꯥ ꯑꯗꯨꯃꯥꯏꯅ
ꯅꯪꯅ ꯑꯌꯥꯝꯕ
ꯑ ꯌꯥꯕꯣꯏ ꯀꯗꯕꯤ ꯑꯩ ꯁꯑꯣꯅꯤꯀꯣ
ꯁꯥꯎꯕꯁꯨ ꯍꯩꯔ ꯃꯥꯟꯗꯦ ꯅꯪ
ꯑꯩ ꯁꯥꯎꯈ꯭ꯔꯣ ꯍꯥꯏꯕ꯭ꯔꯣ
ꯁꯥꯎꯕ ꯍꯗꯨ ꯃꯗꯦ
ꯑꯩ ꯂꯩ ꯂꯩꯅꯦ ꯅꯪ ꯅꯨꯄꯥ ꯀꯣꯏꯕ ꯌꯥꯕ꯭ꯔꯣ ꯍꯥꯏ
ꯎ
ꯄꯀꯦ
ꯆꯁꯤꯡꯕ ꯍꯥꯏꯕꯅꯤ ꯌꯣꯛꯅꯈ꯭ꯔꯣ
ꯄꯗꯤ ꯑꯩ ꯉꯁꯤ ꯄꯨꯡ ꯃꯔꯤꯗ ꯃꯈꯥꯏ ꯇꯥꯗ꯭ꯔꯤꯉꯩꯗ ꯃꯤꯦꯀꯞ ꯊꯣꯛꯑꯦꯕ
ꯣꯜꯔꯦꯦ
ꯕꯣꯜ ꯌꯦꯡꯒꯦ ꯇꯧꯔꯒ ꯉꯝꯗ꯭ꯔꯦ ꯑꯃꯨ ꯇꯨꯝ ꯔꯣꯅꯦꯜꯗꯣ ꯀꯥ ꯒꯅꯤ ꯍꯥꯏꯕ ꯈꯪꯕꯩ ꯑꯃꯨꯛꯇꯃꯤ
ꯀꯥꯈꯦꯅ ꯃꯥꯏꯅ
ꯀꯈꯔꯦ
ꯎꯝ
ꯇꯥꯈ꯭ꯔꯦ ꯅꯪ ꯌꯦꯡꯕꯣ
ꯑꯩ ꯌꯦꯡꯉꯦꯅꯂꯤꯁ ꯇꯧꯕ ꯌꯥꯕ꯭ꯔꯥ ꯑꯗꯨꯒꯨꯝꯕ ꯌꯦꯡꯉꯤ
ꯑꯁ ꯌꯥꯝ ꯇꯨꯝꯅꯤꯡꯕ ꯑꯗꯨꯒꯤ ꯉꯔꯥꯡꯗꯣ ꯑꯩ ꯉꯟꯅ ꯍꯧꯒꯠꯂꯦ ꯅꯨꯡꯊꯤꯜꯗꯁꯨ ꯇꯨꯝꯗ꯭ꯔꯦ ꯑꯗꯨꯅ
ꯎꯝ
ꯇꯝꯁꯤꯠꯇꯣ ꯐꯗ꯭ꯔꯦ
ꯎ ꯌꯨꯇꯨꯕꯗꯤꯑꯣ
ꯕꯣꯜ ꯌꯦꯡꯕ ꯅꯨꯡꯉꯥꯏꯕ꯭ꯔꯣ ꯉꯁꯤꯒꯤ
ꯅꯨꯡꯉꯥꯏꯅ
ꯂꯥꯁꯇ ꯅꯉꯥꯏꯦ ꯑꯃꯛꯗꯤ ꯇꯠ
ꯎꯝ
ꯔꯣꯅꯦꯜꯗꯣꯅ ꯑꯅꯤꯃꯛ ꯆꯟꯕ꯭ꯔꯣ ꯃꯥꯅ
ꯍꯜꯗꯣꯅ ꯑꯃꯥꯡ ꯑꯇꯪ ꯆꯜꯂꯦ
ꯎꯝ ꯄꯅꯥꯜꯇꯤ
ꯐꯅꯥ ꯊꯗ
ꯃꯥꯗꯤꯗꯨꯅꯠꯇ꯭ꯔ ꯄꯔꯗ꯭ꯔ
ꯔꯦ ꯅꯪ ꯀꯪꯔ
ꯈꯪꯉꯤ
ꯊꯪꯕ ꯌꯥꯝ ꯁꯥꯟ ꯅ ꯍꯥꯏꯥꯏꯅ ꯍꯥꯏꯕ꯭ꯔꯥ ꯑꯗꯨꯃꯥꯏꯅ
ꯑꯩ ꯁꯥꯏꯗꯤ ꯃꯁꯤ ꯃꯦꯁꯤꯒꯤ ꯌꯦꯡꯕꯅꯤ
ꯑꯁ ꯑꯩꯁ ꯑꯗꯨꯗꯤ ꯐꯨꯅꯤꯡꯉꯦꯍ ꯑꯗꯨꯗꯤ
ꯃꯥ ꯂꯝꯃꯤꯁꯤ ꯑꯩꯅ ꯔꯣꯅꯦꯜꯗꯣ
ꯎꯝ
ꯑ ꯑꯗꯨ ꯣꯏꯕꯥꯅꯤꯗꯤ ꯈꯟꯅꯗꯦꯂ
ꯎꯝ ꯅ ꯁꯥꯏ ꯅ ꯁꯥꯏ ꯅ ꯁꯥꯏꯠꯅꯕꯁꯤ ꯋꯥꯈꯣꯏꯅ ꯃꯥꯟꯗ ꯃ
ꯀꯔꯤ ꯋꯥꯈꯜ ꯃꯥꯟꯅꯕ ꯃꯥꯟꯅꯗꯕ ꯁꯤꯗꯤ ꯂꯩꯇꯦ ꯍꯥꯏꯗꯤ ꯕꯥꯅꯤ ꯀꯣꯏꯅꯗ꯭ꯔꯤꯉꯩꯗ ꯑꯗꯨꯝ ꯃꯥꯝꯃꯦ ꯁꯤ ꯑꯣꯏꯔꯦ ꯑꯩ ꯔꯣꯅꯦꯗꯣ ꯑꯗꯨꯝ ꯑꯣꯏꯔꯤꯁꯤꯕꯨ ꯑꯗꯨꯒ ꯊꯦꯡꯅꯕꯁꯤꯕꯨ
ꯑꯗꯨꯗꯤ ꯅꯪ ꯍꯍꯥꯟꯒꯤ ꯉꯔꯥꯡ ꯍꯥꯟꯗꯤꯀꯤ ꯊꯕꯛ ꯆꯤꯜꯂꯦ ꯍꯥꯏꯁꯤ ꯃꯣꯏ ꯁ꯭ꯋꯥꯏꯒ ꯐꯥꯎꯅꯔꯤꯅꯤ
ꯃꯥꯗꯤ ꯊꯕꯛ ꯆꯦꯂꯦ ꯑꯩ ꯑꯩ ꯐꯥꯎ ꯑꯩ ꯃꯥꯒ ꯋꯥꯔꯤ ꯁꯥꯕ ꯁꯪꯗꯦꯑ ꯃꯥ ꯊꯕꯛ ꯆꯤꯂꯦ ꯑꯩꯁꯨ ꯌꯨꯝꯗ ꯂꯩꯕꯒꯤ ꯋꯥꯔꯤ ꯁꯥꯕ ꯌꯥꯗꯦ
ꯍꯥꯏꯕꯗꯤ ꯅꯪꯒ ꯅꯣꯏ ꯁꯋꯥꯏ ꯂꯩꯕꯤꯌꯦ ꯑꯩꯉꯣꯟꯗ ꯋꯥꯔꯤ ꯁꯥꯅꯤꯡꯗꯕꯅꯦꯕꯀꯣ
ꯑꯌꯥꯝꯕꯕꯨ ꯋꯥꯔꯤ ꯁꯥꯅꯤꯡꯗ꯭ꯔꯗꯤ ꯀꯅꯥꯒ ꯋꯥꯔꯤ ꯁꯥꯅꯤꯡꯉꯅꯤ
ꯑ ꯑꯉꯅꯤ
ꯈꯪꯉꯅꯤ ꯀꯅ ꯀꯩ ꯈꯪꯗꯣꯏꯅꯣ
ꯀꯩꯁꯨ ꯈꯉꯣ
ꯇꯨꯝꯅꯤꯡꯉꯛꯑꯦ
ꯑ
ꯐ
ꯉꯔꯥꯡ ꯄꯨꯡ ꯀꯌꯥꯗ ꯇꯨꯝꯒꯦ ꯑꯃꯨꯛ ꯍꯧꯒꯠꯂꯒ ꯕꯣꯜ ꯌꯦꯡꯕ꯭ꯔꯣ ꯅꯠꯇ꯭ꯔꯒꯅ ꯇꯨꯝꯗꯕꯤ ꯉꯥꯏꯔꯤꯔꯣ
ꯑ ꯇꯨꯝꯗꯨꯅ ꯉꯥꯏꯔꯦ ꯑꯩ ꯁꯤꯔꯅꯤ ꯑꯗꯨꯗꯤ ꯍꯥꯏꯔꯕꯣ
ꯑꯂꯥꯔꯝ ꯊꯝꯕꯤꯔꯣ ꯑꯗꯨꯗꯤ
ꯌꯥꯝꯝ ꯊꯝꯃꯦ
ꯑꯂꯥꯔꯝꯁꯨ ꯊꯝꯗꯦꯕ ꯑꯗꯨꯒ ꯄꯨꯡ ꯃꯔꯤ ꯃꯈꯥꯏ ꯇꯥꯗ꯭ꯔꯤꯉꯩꯗ ꯃꯤꯀꯞ ꯊꯣꯛꯛꯏꯁꯤꯅꯦ ꯑꯁꯇꯦ ꯇꯁ ꯊꯥꯒꯠꯂꯝꯃꯒ ꯑꯃꯨꯛ ꯇꯨꯝꯃꯤ ꯑ ꯑꯂꯥꯔꯝ ꯊꯝꯗ꯭ꯔꯁꯨ ꯃꯇꯝ ꯈꯪꯅ ꯃꯤꯀꯞ ꯊꯣꯛꯂꯛꯑꯦ ꯑꯩꯈꯣꯏꯕꯥꯅ ꯅꯪꯕꯣꯜ ꯌꯦꯡꯉ ꯍꯥꯏꯇꯥ ꯍꯧꯒꯠꯂꯛ ꯂ ꯍꯥꯏꯔꯛꯑꯦ ꯄꯨꯡ ꯃꯔꯤꯃ
ꯎꯝ ꯅꯣꯏ ꯁꯥꯏꯅꯗꯤ ꯍꯧꯔꯛꯈꯤꯗ꯭ꯔꯥ
ꯑꯁ ꯎꯃꯦ ꯆꯂ ꯀꯔꯤꯅꯣ ꯄꯨꯡ ꯃꯔꯤꯗꯕꯨ ꯀꯅꯥꯅ ꯍꯧꯗꯣꯛꯄꯤꯗꯣꯏꯅꯣ
ꯆꯟꯗ꯭ꯔꯥ ꯑ ꯌꯥꯝꯁ ꯄꯣ ꯇꯋꯦ ꯀ ꯃꯤꯟꯆꯥ ꯑꯗꯤ
ꯃꯤ ꯇꯨꯝꯕ ꯃꯇꯝꯁꯤꯗꯕꯨ ꯑꯩꯁꯨ ꯉꯁꯤ ꯈꯛꯇ ꯃꯦꯀꯞ ꯊꯣꯛꯂꯛꯄ
ꯅꯪ ꯑꯩꯉꯣꯟꯗ ꯅꯪ ꯃꯊꯪꯗꯗꯤ ꯅꯪ ꯑꯩꯉꯣꯟꯗ ꯍꯧꯗꯣꯛꯀꯗꯕꯅꯤꯀꯣ ꯕꯣꯜ ꯂꯩꯈ꯭ꯔꯦ ꯌꯦꯡꯕ ꯍꯧꯔꯣ ꯕꯣꯜꯒꯤ ꯃꯇꯝ ꯇꯥꯔꯦꯅ ꯅꯪ ꯀꯃꯥꯏꯅ ꯇꯧꯒꯗꯕꯅꯤꯀꯣ
ꯁ ꯑꯩꯕꯥꯎ ꯏ ꯄꯥꯏꯁ ꯄꯥꯏꯈ ꯂꯣꯏ ꯇꯗ
ꯅꯪ ꯀꯣꯜ ꯇꯧꯔꯒ ꯑꯩꯉꯣꯟꯗ ꯔꯤꯃꯥꯏꯅ ꯇꯧꯕꯤꯔꯛꯑꯣꯕꯀꯣ ꯑꯩꯒꯤ ꯑꯂꯥꯝꯗꯨ ꯌꯥꯗ꯭ꯔꯦꯕ
ꯀꯩꯒꯤ
ꯑꯩꯒꯤ ꯑꯂꯥꯝ ꯁꯣꯏꯈ꯭ꯔꯦ ꯈꯣꯡꯗ꯭ꯔꯦ
ꯑꯃꯁꯤ ꯂꯣꯗꯗꯤ
ꯁꯤꯟꯕ ꯌꯥꯗꯦ
ꯀꯩꯒꯤ
ꯅꯪ ꯅꯪ ꯅꯪꯅ ꯍꯥꯏꯕꯤꯔꯛꯑꯣꯕ
ꯑꯩꯗꯤ ꯇꯜꯂꯦ ꯌꯥꯝ ꯇꯟꯕ ꯃꯤꯅꯦ ꯑꯩꯗꯤ
ꯑꯣ ꯅꯣꯏ ꯁꯥꯏ ꯑꯩꯉꯣꯟꯗꯗꯤ ꯇꯟꯗꯕ
ꯀꯅꯥꯝꯇ ꯍꯧ ꯍꯧꯗꯣꯛꯄꯤꯔꯣꯏ ꯑꯩ ꯐꯥꯎ ꯑꯩ ꯐꯥꯎ ꯍꯧꯒꯠꯄ ꯇꯜꯁꯦ
ꯅꯪ ꯉꯟꯅ ꯍꯧꯒꯠ
ꯈꯣꯏ ꯕꯥꯙꯥ ꯍꯥꯏꯕꯤꯌꯦ
ꯑꯩꯃ ꯎ ꯅꯣꯏꯕꯗꯗꯤ ꯍꯥꯏꯕ ꯅꯠꯇꯦ ꯇꯔꯦ
ꯈꯕꯗ ꯍꯥꯏꯒ
ꯎꯝ ꯎꯝ ꯎꯝ
ꯅꯨꯡ ꯁꯥ ꯁꯥꯕ꯭ꯔꯣ
ꯅꯨꯡꯁꯥ ꯁꯥꯗꯦꯕ ꯅꯣꯡ ꯆꯨꯒꯦꯅ ꯇꯧꯋꯦꯕ
ꯅꯣꯡꯗꯤ ꯆꯨꯒꯦ ꯇꯧꯗꯦ ꯅꯨꯡꯁꯥꯕꯨꯗꯤ ꯁꯥꯠꯇꯦ ꯑꯗꯣ ꯐꯔꯦ ꯂꯧ ꯆꯠꯈꯤꯕꯗꯣ ꯋꯥꯔꯅꯤ ꯅꯨꯡꯁꯥ ꯁꯥꯔꯦ ꯑꯩꯈꯣꯏ ꯃꯥꯁꯨ ꯑꯩꯈꯣꯏꯕꯥꯁꯨ ꯂꯧ ꯆꯠꯈꯤꯕꯅꯤ ꯑꯩꯈꯣꯏ ꯃꯥꯅ ꯃꯤ ꯃꯤꯒꯤ ꯂꯧ ꯆꯠꯄ ꯑꯩꯈꯣꯏ ꯑꯩꯈꯣꯏ ꯕꯥꯅ ꯑꯩꯈꯣꯏꯒꯤ ꯂꯧ ꯆꯠꯄ
ꯑꯣ ꯁꯤꯡꯖꯨ ꯆꯥꯅꯤ
ꯑꯩꯈꯣꯏꯕ ꯍꯜ ꯍꯜꯂꯛꯄ ꯉꯥꯏꯔꯤꯅꯦ ꯆꯥꯛ ꯄꯨꯗꯕꯅꯦꯕ
ꯅꯪꯒꯤ ꯅꯪꯒꯤ ꯅꯪꯒꯤ ꯐꯖꯕ ꯐꯖꯕ ꯑꯃ ꯊꯥꯔꯣꯟꯅꯤ ꯁꯛ ꯐꯖꯕ ꯑꯃ
ꯑꯣ ꯅꯍ ꯅꯍꯥꯟ ꯅꯩ ꯊꯔ
ꯊꯥꯔꯛꯇꯦ ꯅꯪ ꯊ ꯊꯥꯔꯁꯨ ꯊꯥꯗꯦ
ꯑꯩꯉꯣꯟꯗ ꯐꯣꯇꯣꯗꯤ ꯌꯥꯎꯗꯕꯅꯦ ꯍꯥꯏꯕꯗꯤ ꯀꯦꯃꯦꯔꯥꯗꯣ ꯐꯖꯗꯕꯒꯤ ꯐꯣꯇꯣ ꯀꯥꯞꯅꯤꯡꯗꯦꯕ
ꯏꯁꯥꯕꯤ ꯅꯀ ꯇꯣ ꯌꯥꯎꯗꯦ ꯍꯧꯖꯤ ꯊꯥꯖꯕꯗꯤ ꯉꯝꯗꯦ
ꯈꯔꯕꯨꯗꯤ ꯌꯥꯎꯋꯦꯕ ꯑꯗꯨꯝ ꯐꯖꯗꯕ ꯀꯦꯃꯦꯔꯥꯗ ꯀꯥꯞꯇꯕ ꯍꯥꯏꯗꯤ ꯈꯔ ꯏꯟꯁꯇꯥꯒ꯭ꯔꯥꯝꯗ ꯀꯥꯞ ꯄꯒꯨꯝꯕ ꯑꯗꯨꯒꯕ ꯑꯗꯨꯒꯨꯝꯕꯗꯤ ꯊꯥꯕ ꯇꯜꯂꯦꯕ
ꯀꯦꯃꯦꯔꯥꯁꯦꯡꯕꯗ ꯀꯥꯞꯄꯗ ꯊꯅꯤꯕ
ꯎ ꯎꯝ ꯎ
ꯋꯥꯟ ꯇꯥꯏꯝ ꯚꯤꯌꯨ ꯇꯧꯅꯤꯡꯉꯥꯏ ꯊꯥꯔꯛꯀꯦ
ꯎ